ꯑ
ꯑ ꯅꯪꯒꯤ ꯈꯨꯣꯟꯗꯥꯗꯁ
ꯍ ꯃꯦ ꯑꯣ ꯍꯣ ꯍ
ꯎꯝ ꯇꯥꯕ ꯐꯪꯂꯉꯔꯣꯏꯗ꯭ꯔꯥꯍꯦ ꯄꯥꯈꯠꯂꯨꯔꯅꯦ
ꯃ ꯑꯣ ꯍ ꯃ ꯆ
ꯀꯃꯥꯏ ꯀꯃꯥꯏꯅ ꯇꯧꯔꯤꯒꯦ
ꯑ ꯑꯗꯨ ꯁꯤꯔꯤ ꯑ ꯑ ꯑꯗꯨꯝ ꯍꯣꯁꯇꯠꯜꯂꯤꯌꯦ
ꯑꯣ ꯀ ꯏꯟꯁꯥꯡ ꯆꯥꯔꯦ
ꯑ ꯌꯦꯟ
ꯑ ꯍꯥꯎꯥꯎ ꯏꯀꯣ
ꯍꯣꯏ ꯍꯣꯏ ꯌꯦꯡ ꯄꯤꯌꯦ ꯑꯁꯤꯅ ꯁꯤ ꯁꯝꯗꯦꯕꯒ
ꯑꯥ ꯉꯁꯤ ꯆꯥꯔꯖ ꯆꯠꯄ꯭ꯔꯣ
ꯑꯥ ꯆꯔꯇ
ꯑ
ꯎꯅ
ꯀꯩꯀꯦ ꯆꯠꯀꯗꯕꯅꯤꯅꯦ
ꯅ ꯀ ꯍꯥꯏ ꯄꯟ ꯁꯚꯦꯟ ꯊꯥꯔꯇꯤꯗ ꯍꯧꯒꯂꯦ ꯑꯗꯣ ꯆ
ꯑ ꯑ
ꯆꯪꯕ꯭ꯔꯣ
ꯑꯩꯁꯨ ꯆ ꯇꯗ
ꯆꯥ ꯍꯥ
ꯐꯤ ꯁꯨꯕꯗꯣ ꯈꯔ ꯀꯪꯗ꯭ꯔꯦꯕꯀꯣ ꯑꯗꯨꯠꯇꯗꯒꯤꯦ
ꯑꯩꯅꯁꯤ ꯑꯣ
ꯇ꯭ꯔꯦꯁ ꯂꯩꯇꯕꯒꯤ ꯆꯠꯇ
ꯑꯣ
ꯑꯩꯗꯤ ꯗ꯭ꯔꯦꯁꯇꯣ ꯌꯥꯝꯅ ꯀꯩꯅꯣ ꯂꯩꯕ ꯃꯤ ꯅꯠꯇꯦꯕ
ꯋꯥꯉꯉꯉ ꯑꯣ ꯑꯣ ꯅꯥꯟ ꯆꯆꯥ ꯍꯥꯏꯕ꯭ꯔꯣ
ꯍꯥꯎ ꯆꯥꯔꯦ ꯎ ꯑꯩꯁꯨ ꯌꯦꯟ ꯆꯥꯏ ꯉꯁꯤ
ꯑꯣ ꯅꯪ ꯅꯪ ꯁꯃ ꯑꯗꯣ ꯌꯦꯟ ꯄꯥꯝꯕ꯭ꯔꯣ ꯅꯪ
ꯎꯝ ꯑꯗꯨꯝ ꯄꯥꯝꯃꯤꯅꯦ
ꯑ
ꯑꯗꯨꯝ ꯄꯥꯝꯃꯦ
ꯎꯝ ꯍ
ꯑꯩꯕꯨꯔꯥ
ꯑꯥ ꯍꯥ
ꯋꯥ ꯍꯥꯏꯗꯦ
ꯀꯔꯤ
ꯍꯥꯏꯗꯦꯕ ꯍꯥꯏꯗꯦꯕ
ꯑꯣ
ꯎꯝ
ꯑꯗꯨ ꯅꯁꯤ ꯀꯔꯤ ꯀꯔꯤ ꯇꯧꯔꯤꯒꯦ
ꯑꯩ ꯇꯧꯗꯦꯗꯥ ꯏꯃꯅꯕ ꯍꯣꯏ ꯒ ꯑꯗꯨꯝ ꯄꯨꯜꯂꯒ ꯆꯥꯛꯆꯥꯥ ꯇꯣꯛꯑꯒ ꯍꯜꯂꯦ
ꯑꯣ
ꯑꯩ ꯅ ꯃ ꯃꯥ ꯏꯪꯅꯪꯥꯏꯪ
ꯅꯦ ꯅꯨꯃꯤꯠ ꯈꯔ ꯂꯩꯔꯗꯤ
ꯍꯥ
ꯋꯥꯔꯤ ꯁꯥꯟꯅꯕ ꯐꯪꯂꯔꯣꯏꯕ ꯅꯨꯃꯤꯠ ꯈꯥꯔꯥꯅꯤ ꯂꯩꯔꯗꯤ
ꯁꯤꯅ ꯂꯥꯁꯇ꯭ ꯃꯥꯂꯦ
ꯅꯪ ꯒꯤꯔꯣ
ꯍꯣꯏ
ꯇꯣꯞꯄꯒ
ꯑꯥ
ꯑꯇꯣꯞꯄꯒ ꯇꯧꯕꯔ꯭ꯕ ꯉꯁꯥꯏ
ꯍꯣꯏ ꯇꯧꯏ ꯑꯩꯒꯤꯁꯨ ꯁꯨꯔꯦ
ꯀꯔꯤ ꯍꯩꯏꯁꯤꯔꯥ ꯉꯁꯤ ꯑꯔꯣꯏꯕꯒꯤ
ꯉꯁꯤꯗꯤ ꯈꯔ ꯈꯪꯗꯦꯗ
ꯑ ꯑꯩꯗꯤ ꯁꯥꯅꯤꯡ ꯋꯥꯔꯤ ꯁꯥꯅꯤꯡꯕꯅꯤꯅꯦ ꯁꯤ ꯂꯣꯏꯔꯒꯁꯨ ꯅꯪꯒꯤ ꯈꯣꯟ ꯇꯥꯕ ꯌꯥꯝ ꯅꯨꯡꯉꯥꯏꯌꯦꯕ
ꯑꯩꯗꯤ ꯇꯜꯂꯦꯗꯥ
ꯍꯥꯏꯗꯤ ꯊꯦꯡꯅꯗ꯭ꯔꯁꯨ ꯐꯣꯟꯗ ꯈꯛꯇ ꯅꯪꯒꯤ ꯈꯣꯟꯗꯣ ꯇꯥꯒꯦ ꯇꯧꯕꯅꯤꯗ ꯑꯩꯗꯤ
ꯊꯕꯛ ꯂꯩꯇ꯭ꯔꯗꯤ ꯅꯪ ꯇꯧꯔꯛꯑꯣꯅꯦ
ꯑ
ꯑꯩꯗꯤ ꯇꯧꯔꯣꯏ
ꯎꯝ ꯎꯝ ꯇꯥꯕ꯭ꯔꯥ
ꯍꯣꯏ ꯇꯥꯏ
ꯎꯝ ꯍꯧꯗꯤ ꯀꯩꯗꯧꯔꯤꯅꯣ
ꯍꯧꯖꯤꯛꯇꯤ ꯂꯦꯞꯄꯒ ꯂꯦꯟꯅꯤ
ꯂꯩꯔꯤ ꯄꯥꯏꯑꯌꯦ
ꯂꯦꯄꯥꯒꯂꯤꯄꯥ ꯅꯇꯦꯄꯥꯒꯜꯂꯤ
ꯑ
ꯎ ꯔꯇꯤ ꯄꯗꯦ
ꯑ
ꯑꯣ ꯑ ꯁꯥꯕ꯭ꯔꯥ ꯑꯣꯏꯗꯗꯤ
ꯌꯥꯝ ꯏꯪꯉꯦ ꯑꯩꯈꯣꯏꯗꯗꯤ ꯑꯩꯈꯣꯏꯒꯤ ꯌꯨꯝꯗꯣ ꯇꯤꯟꯅ ꯁꯥꯕꯅꯦꯕ
ꯑꯣ ꯍꯣ ꯏꯟꯕ꯭ꯔꯥ ꯑꯣ ꯑꯗꯨꯁꯨ ꯅꯨꯡꯉꯥꯏꯗꯅꯨꯡ ꯍꯣꯏ ꯁꯤꯗꯗꯤ ꯁꯥꯏ ꯍꯣꯏ ꯌꯥꯝꯗꯤ ꯁꯥꯗꯦ ꯑꯗꯨꯁꯨ ꯈꯔꯅꯤꯁꯥꯏ ꯑꯩꯅ ꯀꯣꯕ ꯊꯔ ꯃꯥꯅꯨꯡꯉꯥꯏ ꯑ ꯍꯥꯏ ꯇꯒꯅꯣ ꯑꯗ ꯏ ꯅꯪ ꯑꯀꯄꯅ ꯊꯗꯅ ꯍꯥꯏꯦ ꯅ ꯍ ꯈꯟꯗꯗ
ꯌꯥꯝ ꯐꯦꯃꯤꯅꯤꯟ ꯑꯣꯏꯌꯦ ꯍꯥꯏꯕꯅꯤꯗ
ꯔ ꯑꯗꯨ ꯑꯗꯨ ꯑꯗꯨꯪ ꯂꯇꯗꯤꯅꯦꯔꯤ ꯂꯪꯀꯔꯤ ꯊꯕ ꯇꯣꯕ꯭ꯔꯥ ꯍꯥ
ꯂ ꯈꯪꯅꯕ ꯂꯩꯕ
ꯋꯥ ꯅꯣꯅ ꯅꯦ ꯍꯥꯏ
ꯈꯪꯅꯕ ꯂꯩꯇ꯭ꯔꯗꯤ ꯋꯥꯔꯤ ꯁꯥꯕ ꯌꯥꯏꯅ
ꯑ
ꯏꯆ ꯏꯆꯝ ꯆꯝꯅ ꯁꯥꯕ ꯌꯥꯔꯅꯦ ꯇꯟꯗ꯭ꯔ
ꯑꯔ ꯍꯥꯏꯕ꯭ꯔ
ꯏꯆꯝ ꯆꯝꯅ ꯁꯥꯕ ꯌꯥꯏꯑꯅ
ꯍꯣꯏ ꯌꯥꯏ
ꯆꯤꯗꯅꯊ ꯋꯥ
ꯑꯂꯒꯦꯗꯤꯗꯤꯤ ꯑꯁꯦꯡꯕꯅ ꯑꯩꯗꯤ ꯋꯥꯔꯤ ꯁꯥ ꯌꯥꯝꯅ ꯇꯜꯂꯦ
ꯎꯝ ꯍꯣꯏꯗ ꯇꯟꯕꯗꯣ ꯍꯩꯇꯕꯒꯤꯅꯦ ꯍꯩꯇꯕꯗꯣ ꯇꯟꯕꯗꯣ ꯍꯩꯇꯕꯒꯤꯅꯦꯕ ꯍꯩꯇꯕꯗꯣ ꯇꯥꯛꯄꯤꯒꯦꯕ
ꯃꯦꯗ ꯑꯗꯨ ꯑꯩꯈꯣꯏꯗꯤ ꯎꯝ ꯃꯇꯝꯁꯨ ꯂꯩꯇꯦ ꯑꯣꯏꯁ ꯑꯃꯅ
ꯍꯧꯖꯤꯛ ꯌꯥꯝꯅꯔꯤꯁꯤꯗꯤ
ꯍꯧꯖꯤꯗꯒꯤꯗꯤ ꯑꯩꯅ ꯂꯥꯏꯔꯤꯛ ꯂꯥꯏꯔꯤꯛ ꯏꯕꯁꯨ ꯌꯥꯝ ꯂꯩ ꯑꯗꯨꯁꯨ ꯅꯟ ꯆꯣ ꯈꯪ ꯈ ꯈꯥꯉꯤ ꯀꯣ
ꯍꯪ ꯌꯦꯟ ꯍꯥꯏꯦ ꯟꯇ ꯅꯪꯅ ꯍꯥꯏꯅꯤꯡꯕꯗꯣ
ꯑ ꯍꯁ ꯐꯣꯟꯁꯨ ꯑꯗꯨꯒ ꯑ ꯑꯩꯈꯣꯏꯒꯤ ꯑꯩꯈꯣꯏꯒꯤ ꯄꯔꯈꯥꯁꯨ ꯑꯩꯈꯣꯏꯒꯤ ꯃꯅꯤꯄꯨꯔ ꯈꯔꯗꯤ ꯑꯥꯒꯁ ꯁꯦꯚꯦꯟꯇꯤꯟꯗ ꯂꯩ ꯑꯗꯨ ꯂꯣꯏꯔꯦꯗꯤ ꯑꯩꯈꯣꯏꯒꯤ ꯀꯣꯔꯁꯤ ꯂꯣꯏꯔꯦ ꯍꯥꯏ ꯑ ꯁꯤ ꯅꯁꯨꯀꯔꯦ ꯅꯤ ꯂ ꯄꯅꯥ ꯑ ꯈꯪꯗꯦꯗꯥ
ꯅꯝꯕꯔꯗꯤ ꯊꯝꯃꯣꯀꯣ
ꯍꯥ
ꯅꯝꯕꯔ ꯊꯝꯃꯣꯕꯥ ꯃꯥꯡꯍꯟꯒꯅꯨꯕ
ꯎꯝ ꯀꯥꯏꯗꯩꯅꯣ ꯂꯩꯁꯥ ꯄꯥꯈꯪꯅꯤ ꯀꯩꯅꯣ
ꯑꯩ ꯏꯀꯥꯏꯗꯦꯗꯥ
ꯀꯥꯏꯗꯦꯀꯣ
ꯍꯣꯏ ꯀꯥꯏꯗꯦ
ꯗ ꯃꯔꯛ ꯃꯔꯛꯇ ꯅꯪ ꯇꯧꯔꯛꯎ
ꯈꯪꯗꯦ
ꯈꯪꯉꯤ
ꯈꯪꯗꯦꯗꯥ ꯑ
ꯑꯪ ꯍꯥꯏꯕꯗꯤ ꯅꯪ ꯍꯧꯖꯤꯛ ꯊꯕꯛ ꯆꯤꯜꯂꯁꯨ ꯀꯔꯤ ꯇꯧꯔꯁꯨ ꯅꯣꯡꯃ ꯅꯠꯇ꯭ꯔꯒ ꯅꯣꯡꯃꯗꯤ ꯀ ꯇꯧꯔꯛꯀꯅꯤꯗꯥ
ꯎꯠꯇꯣ
ꯄ꯭ꯔꯤ ꯑꯣꯏꯅꯅꯦ ꯋꯥꯔꯤ ꯁꯥꯅꯅꯤꯡꯗꯅ
ꯎꯝ ꯑꯣ ꯆꯥꯡ ꯎꯋꯥ
ꯌꯥꯏꯅꯥ
ꯈꯪꯗꯦ ꯌꯦꯡꯒꯦ
ꯑ ꯈꯔ ꯂꯨꯗꯤ ꯂꯨꯒꯗꯕ ꯃꯥꯜꯂꯦ ꯅꯪꯒꯤꯁꯦ
ꯑꯥ
ꯈꯔ ꯂꯨꯗꯤ ꯂꯨꯒꯗꯕ ꯃꯥꯜꯂꯦꯕ ꯅꯨꯄꯥꯁꯤꯡꯅ ꯅꯪꯕꯨ ꯇꯥꯟꯅꯕꯗꯣ
ꯑꯣ ꯈꯔ ꯈꯔ ꯇꯥꯏ
ꯅꯨꯄꯥꯁꯤꯡꯅꯥ ꯅꯪꯕꯨ ꯇꯥꯟꯅꯕꯗꯣ
ꯑꯥ
ꯈꯔ ꯂꯨꯒꯗꯕ ꯃꯥꯜꯂꯦꯕꯥ
ꯂꯨꯕꯗꯣ ꯀꯔꯤꯅꯣ
ꯇꯛꯄꯒꯤꯗ
ꯑꯣ ꯑꯣ ꯈꯪꯗꯦꯗꯥ
ꯎꯝ ꯗ ꯗꯥ ꯁꯨꯃꯥꯏꯅꯥ ꯑꯩꯒꯤ ꯅꯪꯅꯒ ꯃꯤꯁ ꯇꯥꯛꯄꯤꯒꯗ꯭ꯔꯥ ꯍꯥꯏꯅ ꯌꯥꯝ ꯍꯔꯥꯎꯅ ꯂꯩ
ꯍ‌ ꯍ ꯑꯩꯗꯤ ꯑꯍꯝꯕꯗꯤ ꯅ ꯅꯪꯒꯃꯤꯁ ꯈꯪꯉꯦ ꯀꯅꯥ ꯇꯥꯅ ꯈꯜꯂꯦ ꯑꯗꯨ ꯅꯪꯁꯨ ꯈꯪꯉꯦꯀꯣ
ꯀꯔꯤ ꯍꯥꯏꯕꯥ
ꯑ ꯃꯤꯁ ꯈ ꯈꯉ ꯀꯅ ꯆꯣ
ꯑꯩꯗꯤ ꯈꯪꯗꯕ
ꯋꯥꯍ
ꯗꯒꯤꯅꯤ ꯑꯩꯅ ꯅꯪꯅ ꯇꯥꯛꯄꯤꯌꯨ ꯍꯥꯏꯅ ꯍꯥꯏꯔꯒ ꯇꯥꯛꯄꯤꯗꯕꯤꯗ ꯂꯣꯏꯁꯤꯜꯂꯅꯤꯅꯦ ꯏꯕꯥꯅꯤꯒꯤꯁꯦ
ꯑ ꯏꯂꯀꯦ ꯃꯤꯁ ꯈꯥꯖꯦ ꯐꯁꯅ
ꯗꯋꯔꯁ ꯅꯪꯒꯤ ꯅꯪꯅ ꯇꯥꯛꯄꯤꯕꯗ ꯄꯥꯝꯃꯤ
ꯎꯝ
ꯎꯝ ꯅꯪꯒꯤ ꯀꯣꯜ ꯉꯥꯏꯔꯒ ꯉꯥꯏꯔꯒ ꯂꯩꯌꯦꯦ
ꯑꯗꯨ ꯐꯖꯅ ꯂꯩꯔꯣ
ꯑꯗꯨꯒ ꯌꯥꯝ ꯅꯨꯡꯉꯥꯏꯔꯦ ꯑꯗꯨ ꯌꯥꯝ ꯅꯨꯡꯉꯥꯏꯖꯔꯦ ꯑꯗꯨꯒ ꯃꯨꯟ ꯐꯔ ꯑꯁꯦ ꯃꯅꯦ
ꯍꯣꯏ ꯍꯣꯏ
ꯅ ꯀꯅꯨ